ꯔ ꯇꯥꯕ꯭ꯔ ꯇꯏ
ꯑꯩꯒꯤ ꯃꯈꯣꯜ ꯑꯃꯨꯛꯀ ꯑꯩꯉꯣꯟꯗ ꯔꯤꯚꯥꯔꯁ ꯂꯥꯛꯏꯅꯦ
ꯑꯣ ꯑꯩꯗꯤ ꯇꯥꯏꯌꯦ ꯅꯪ ꯅꯪꯁꯨ ꯇꯥꯕ꯭ꯔꯥ
ꯎꯝ ꯁꯦꯡꯅꯕꯨꯗꯤ ꯇꯥꯏ ꯅꯪꯒꯤꯗꯣ
ꯑꯣ ꯀꯗ ꯑꯣꯏꯔꯦ ꯅ ꯖꯦ
ꯑꯦ ꯁꯨꯝ ꯄꯣꯊꯥꯔꯝꯃꯤꯅꯦ
ꯎꯝ
ꯃꯪꯗꯤꯑꯌꯦ
ꯆꯥꯟ ꯆꯥ ꯆꯥꯔꯄ
ꯆꯥꯗ꯭ꯔꯤꯌꯦ ꯅꯣꯏꯗꯤ ꯆꯥꯔꯕꯣ
ꯆꯥꯖ ꯁ ꯍꯣꯔꯍ ꯄ ꯆꯁꯨ ꯇ ꯍꯧꯖꯤ ꯀ ꯆꯅꯤꯗ ꯉꯅꯤ ꯋꯥꯗꯥ
ꯑ
ꯆꯥꯕꯨꯣ ꯊꯈꯤꯔꯈꯤꯅ ꯆꯥꯏꯦ
ꯑꯥ ꯑꯩꯁꯨ ꯆꯥꯗ꯭ꯔꯦ ꯉꯁꯤ ꯀꯩ ꯃꯊꯦꯜ ꯊꯣꯡꯒꯦ
ꯎꯝ ꯀꯩ ꯏꯟꯁꯥꯡ ꯊꯔꯒꯦ
ꯑꯩꯈꯣꯏꯗꯤ ꯉꯁꯤ ꯀꯥꯡꯁꯣꯏ ꯀꯥꯡꯁꯣꯏ ꯑꯣꯏꯅ ꯊꯣꯡꯉꯦ ꯅꯣꯏꯗꯤ
ꯌꯥꯕ꯭ꯔꯥ
ꯇꯥꯏꯌꯦ ꯇꯥꯏꯌꯦ ꯇꯥꯗꯕ꯭ꯔꯥ
ꯇꯥꯏ ꯀꯩ ꯏꯟꯁꯥꯡ ꯍꯧꯔꯒꯦ
ꯀꯥꯡꯁꯣꯏ ꯊꯣꯡꯉꯦ ꯑꯩꯈꯣꯏꯗꯤ
ꯑꯣ ꯌꯥꯝ ꯍꯥꯎꯕ ꯏꯟꯁꯥꯡ ꯊꯣꯡꯉꯅ
ꯍꯥꯎꯇꯦ ꯊꯣꯡꯕ ꯍꯩꯇꯕꯒꯤ
ꯍꯥꯎꯔꯝ ꯅꯥꯒꯂꯦꯟꯦ ꯑꯩꯈꯣꯏ ꯑꯩꯈꯣꯏ ꯑꯍꯜ ꯌꯨꯝꯁꯤꯅ ꯃꯤ ꯌꯥꯝꯅ ꯌꯔꯨꯕꯣ ꯑꯣꯏꯅ ꯊꯣꯡꯅꯦ ꯉꯔꯥꯡꯗꯣ ꯑꯩꯈꯣꯏ ꯌꯨꯝꯗꯪ ꯃꯤ ꯌꯥꯝ ꯂꯥꯛꯑꯦ
ꯑꯥ
ꯍꯟꯗꯛꯀꯤ ꯂꯥꯛꯀꯗꯧꯕ ꯁꯟꯗꯦꯁꯦ
ꯑꯥ
ꯑꯗꯨꯗ ꯀꯩꯅꯣꯝꯃ ꯂꯩꯕ ꯍꯣꯡꯆꯥꯡ ꯑꯃ ꯂꯩꯕꯒꯤ ꯂꯥꯛꯅ ꯏꯁꯦ ꯌꯥꯝ ꯏꯪꯉꯦ ꯃꯄꯥꯟꯗ ꯀꯩꯅ ꯍꯥꯏꯁꯤꯔꯣ ꯃꯊꯛꯇ ꯀꯥꯏꯔꯒ ꯐꯝꯃꯤ ꯌꯥꯝ ꯏꯪꯉꯦ ꯌꯥꯝ ꯅꯨꯡꯉꯥꯏꯌꯦꯦ
ꯅꯨꯡꯉꯥꯏꯒꯅꯤ ꯑꯗꯨꯗꯤ
ꯎꯝ ꯅ ꯆꯅꯅꯨꯡꯉꯔ ꯕꯣꯏꯗ ꯀꯃꯥꯏꯅ ꯇꯧ ꯌꯦꯡꯗꯦ ꯅꯨꯡꯉꯥꯏꯕ꯭ꯔꯥꯅꯅꯨꯡꯉꯣꯟꯔꯁꯨ
ꯋꯦꯗꯔ ꯌꯥꯏꯌꯦ ꯑꯗꯨꯝ ꯉꯁꯤ ꯍꯣꯏ ꯀꯩ ꯍꯥꯏꯗꯣꯏꯅꯣ ꯅꯨꯡꯁꯥ ꯌꯥꯝ ꯀꯟꯅ ꯊꯥꯕꯗꯤ ꯅꯠꯇꯦ
ꯎꯝ
ꯑꯗꯨꯗꯤ ꯅꯨꯡꯉꯥꯏꯌꯦ ꯅꯣꯏꯗꯤ ꯉꯔꯥꯡ ꯋꯥꯔꯜ ꯀꯞ ꯌꯦꯡꯗ꯭ꯔꯣ
ꯌꯦꯅꯦ ꯅꯅꯥꯪꯁꯨꯨ ꯌꯥꯏ ꯍꯦꯔꯎꯅꯤ ꯀ
ꯍꯣꯏ ꯀꯅꯥꯒꯤ ꯐꯦꯟꯁꯅꯣ
ꯌꯥꯕ
ꯀꯅꯥ ꯑꯩꯈꯣꯏ ꯁꯞꯄꯣꯔꯠ ꯇꯧꯒꯦ ꯍꯥꯏꯕ
ꯑꯩꯗꯣ ꯀ ꯎ ꯑꯗꯨꯝ ꯈꯪꯗꯦꯗꯥꯏꯗ ꯑꯣꯏ ꯁꯅꯥꯎꯕ ꯀꯥꯟꯗ ꯍꯌꯦ ꯍꯥꯏꯕꯗꯣ ꯑꯗꯨꯝ ꯁꯞꯄꯣꯔꯠ ꯇꯧꯋꯦ
ꯑꯁ ꯑꯗꯨ ꯑꯗꯨꯗꯤ ꯅꯨꯄꯤꯒꯤꯅꯤ ꯅꯨꯄꯤ ꯑꯅꯝꯕꯅ ꯇꯧꯋꯦ
ꯍꯣꯏꯝ ꯇꯕ
ꯑꯩ ꯑꯩꯁꯨ ꯇꯧꯋꯦ ꯑꯩꯅꯅꯦ ꯑꯩꯈꯣꯏ ꯗꯗꯥ ꯍꯣꯏ ꯑꯗꯨꯝ ꯌꯦꯡꯃꯤꯟꯅꯒꯅꯦꯕꯀꯣ
ꯎ
ꯌꯦꯡꯒꯅꯤ ꯑꯗꯣ ꯑꯩ ꯁꯛꯁꯨ ꯌꯦꯡꯗꯣꯏꯅꯦ ꯍꯥꯏꯗꯤ ꯑꯩꯈꯣꯏꯗꯤ ꯅꯦꯒ꯭ꯔꯣꯒꯨꯝꯕꯗꯤ ꯄꯥꯛꯠ ꯄꯥꯝꯗꯦꯗꯅ
ꯑ ꯃꯥꯥꯟ ꯈꯔꯐ ꯎꯝ
ꯉꯔꯥꯡꯁꯨ ꯏꯪꯂꯦꯟꯒ ꯀꯔꯤꯔꯥ ꯃꯣꯏꯗꯣ ꯑꯩ ꯍꯥꯏꯕ ꯍꯩꯇꯦ
ꯑꯣ
ꯑꯗꯨ ꯁꯥꯟꯅꯕꯗꯣ ꯑꯗꯨꯗ ꯑꯩꯅ ꯏꯪꯂꯦꯟ ꯁꯞꯄꯣꯔꯠ ꯇꯧꯒꯦ ꯍꯥꯏꯕ ꯑꯃꯗꯤꯗꯤ ꯅꯦꯒ꯭ꯔꯣ ꯉꯥꯛꯇ ꯑꯣꯏꯕꯒꯤ ꯑꯗꯨꯒ ꯅꯨꯄꯤꯁꯤꯡꯗꯤꯀꯣ ꯄ꯭ꯂꯦꯒ ꯑꯝꯇ ꯈꯪꯕ ꯅꯠꯇꯦ ꯈꯨꯗꯛ ꯈꯨꯗꯛ ꯈꯨꯗꯛꯇꯅꯦ ꯁꯞꯄꯣꯔꯠ ꯇꯧꯔꯤꯁꯦ
ꯃꯥꯅꯦ ꯈꯔ ꯍꯥꯏꯔꯗꯤ ꯍꯥꯏꯥꯟꯅ ꯃꯥꯕꯨ ꯑꯗꯨꯝ ꯁꯄꯣꯔꯠ ꯇꯧꯔꯁꯦ ꯍꯥꯏꯅ ꯑꯗꯨꯝ ꯈꯟꯕꯗꯣ ꯑꯩꯈꯣꯏꯗꯣ
ꯍꯣꯏ ꯍꯣꯏ ꯃꯤ ꯈꯔꯗꯤ ꯂꯩꯌꯦꯕ ꯄꯨꯔꯥ ꯑꯩ ꯑꯁꯤ ꯑ ꯑꯁꯤ ꯁꯞꯄꯣꯔꯠ ꯇꯧꯗ꯭ꯔꯗꯤ ꯌꯥꯔꯔꯣꯏ ꯑꯁꯤꯁꯦ ꯑꯩꯒꯤꯅꯦ ꯀꯥꯏꯅ ꯂꯩꯌꯦꯕ ꯑꯗ ꯑꯩꯈꯣꯏ ꯅꯨꯄꯤ ꯑꯅꯥꯕꯅꯗꯤ ꯌꯦꯡꯉꯒ ꯍꯩ ꯍꯩꯕ ꯅꯠꯇ꯭ꯔꯒ ꯃꯁꯛ ꯐꯖꯕ ꯅꯠꯇ꯭ꯔꯒ ꯍꯩꯛꯇꯃꯟꯕꯒꯤ ꯅꯨꯡꯁꯤꯕ ꯑꯃ ꯑꯗꯨ ꯌꯦꯡꯉ ꯇꯧꯋꯦꯕ ꯑꯩꯈꯣꯏ ꯅꯨꯄꯤꯁꯤꯡꯗꯤ
ꯃꯥꯅꯦ ꯑꯗꯨ ꯇꯦ ꯑꯗꯨꯒ ꯀ ꯍꯥꯏꯁꯦ ꯑꯦ ꯑꯗꯨꯒ ꯀꯣ ꯑꯃꯟꯒꯅꯨ ꯑꯃꯅꯦ ꯇꯃꯤꯡꯁꯦ ꯆꯥꯏꯦ ꯁꯥꯟꯅꯗꯕꯗꯣ ꯋꯥꯏꯀꯣ ꯍꯥꯏꯕꯗ
ꯀꯔꯤꯕ
ꯐꯕꯣ ꯌꯦꯗꯣ ꯇꯅꯤꯗꯣ ꯁꯣ ꯆ ꯍꯥꯏ ꯆꯂ ꯍꯥꯏꯕ
ꯑꯣ ꯃꯥꯅꯦ ꯑꯩ ꯇꯦꯟ ꯊꯥꯔꯇꯤꯒ ꯇ꯭ꯋꯦꯜꯐ ꯊꯥꯔꯇꯤꯗꯤ ꯌꯦꯡꯉꯦ ꯇꯨ ꯊꯥꯔꯇꯤꯒꯨꯝꯕ ꯇꯥꯈꯗꯤ ꯌꯦꯡꯗꯦ ꯍꯥꯏꯗꯤ ꯎꯝ ꯇꯨꯝꯅꯤꯡꯕ ꯅꯍꯜꯂꯦ ꯑꯃꯨꯛꯀ ꯇꯨꯝꯈ꯭ꯔꯗꯤ ꯍꯧꯒꯠꯄꯁꯨ ꯉꯝꯗꯦ
ꯍꯣꯏ ꯃꯥꯦ ꯑꯗꯨ ꯃꯥ ꯇ
ꯎꯝ
ꯑꯩꯁꯨꯅꯦ ꯁꯤꯗ ꯍꯥꯏꯕꯗꯤ ꯇꯥꯏꯃꯤꯡꯁꯦ ꯑꯁꯤ ꯍꯧꯖꯤꯛ ꯂꯩꯕ ꯅꯨꯃꯤꯠꯁꯦ ꯍꯧꯖꯤꯛ ꯇꯃꯤꯒꯨꯝꯕ ꯑꯗꯨꯒꯨꯝꯕ ꯇꯧꯗꯤ꯭ꯔꯔꯤꯗꯤ ꯅꯥꯟꯠꯇ꯭ꯔꯣ
ꯍꯣꯏ ꯍꯣꯏ
ꯑꯗꯣ ꯆꯅꯥꯛꯇꯦ ꯑꯗꯨꯒ ꯕꯣꯏ ꯌꯦꯡꯕ ꯀꯥꯟꯗ ꯅꯁꯣꯏ ꯁꯤꯡꯖꯣꯏꯒꯨꯝꯕ ꯀꯖꯥꯅ ꯁꯦꯝꯃ ꯆꯥꯔ ꯑ
ꯑꯩꯈꯣꯏ ꯍꯩꯒꯨꯝꯕ ꯍꯩꯒꯨꯝꯕ ꯀꯩꯀꯥ ꯍꯣꯏ ꯆꯥꯏ ꯑꯗꯨꯃꯥꯏꯅ
ꯎꯝ
ꯉꯔꯥꯡ ꯉꯔꯥꯡꯗꯤ ꯅꯥꯏꯟ ꯊꯥꯔꯇꯤ ꯑꯣꯏꯗꯥꯏꯅꯦ ꯍꯦꯛꯇ ꯆꯠꯊ ꯊꯣꯡꯕ ꯍꯧꯕ ꯃꯇꯝꯗꯅꯤꯅꯦ ꯐꯨꯠꯕꯣꯜꯒꯗꯤ ꯌꯦꯡꯕꯅꯤꯅ ꯊꯋꯥꯏ ꯆꯥꯟꯗ ꯆꯥꯛ ꯌꯦꯟꯁꯥꯡ ꯊꯣꯡꯕꯨꯗꯣ ꯇꯥꯕ꯭ꯔ
ꯑꯗꯣ ꯇꯥꯕ꯭ꯔꯥ
ꯇꯥꯏꯌꯦ ꯇꯥꯏꯌꯦ
ꯉ ꯁꯤꯗꯤ ꯀꯥꯏ ꯀꯥꯏ ꯆꯇꯌꯦ
ꯑꯌꯥ ꯑꯩꯗꯣ ꯑꯣꯐꯤꯁ ꯑꯃ ꯆꯠꯁꯤꯔꯥ ꯇꯧꯕꯅꯦꯕꯀꯣ ꯀꯩꯅꯣꯃ ꯐꯣꯔꯝ ꯁꯝꯃꯤꯠ ꯇꯧꯅꯕ ꯑꯗꯨꯝ ꯇꯜꯂꯒꯁꯨ ꯂꯩꯕ ꯈꯜꯂꯤꯕꯅꯤ ꯆꯠꯁꯤꯦꯔꯥ ꯆꯠꯂꯣꯏꯁꯤꯦꯔꯥ ꯀꯣꯏꯁꯟ ꯕꯥꯔꯛꯇ ꯊꯝꯃꯤ ꯅꯪꯗꯤ
ꯑꯗꯣ ꯟ ꯇꯥꯇꯦ ꯍꯧꯖꯤꯦ ꯗ ꯐꯥꯏꯔꯗꯤ ꯑꯣꯈꯣꯏ ꯄꯩꯁꯥ ꯀ ꯑꯈ ꯏꯃꯥꯟꯕꯤ ꯑꯁꯤꯅ ꯂꯥꯛꯑꯣ ꯍꯥꯏ ꯃꯟꯗ
ꯑꯁ ꯅꯨꯡꯉꯥꯏꯔꯦꯅꯦ ꯑꯩ ꯀꯣꯏꯕꯗꯤ ꯀꯣꯏꯕ ꯆꯠꯄꯗꯤ ꯐꯪꯗꯦ ꯇꯥꯟꯁꯨ ꯇꯥꯟꯕ ꯑꯃꯨꯛꯈꯛ ꯅꯠꯇ꯭ꯔꯥ
ꯃꯥꯅꯦ ꯍꯣꯏ ꯆꯠꯂꯅꯤ ꯍꯥꯏꯔꯒꯦꯀꯣ ꯈꯩ ꯍꯥꯏꯁꯤꯔ ꯉꯥꯏꯍꯥꯟ ꯂꯩ ꯈ ꯀ ꯀꯅꯣ ꯑꯗꯨꯝ ꯇꯧꯔ ꯑꯕ ꯒꯨꯝꯕ ꯃꯆꯥ ꯃꯆꯥ ꯑꯗꯨꯝ ꯇꯧꯔꯒ ꯌꯥꯔ ꯑꯁ ꯇꯟꯗꯦꯅ ꯆꯠꯅꯤꯡꯗꯦꯔꯥ ꯑꯗꯨꯃꯥꯏꯅ ꯇꯧꯕꯗꯣ ꯊꯨ ꯊꯨ ꯅ ꯃꯥꯥꯏ ꯆꯦꯟꯖ ꯇꯃꯥꯏ ꯇ
ꯆꯥꯁꯨꯨ ꯅꯥꯅꯕ ꯗ꯭ꯔꯦꯁ ꯂꯩꯇꯦ ꯀꯥ ꯍꯦꯟꯅ
ꯑ ꯃꯥꯅꯤ ꯑ ꯇꯧꯅꯅꯤ
ꯑ ꯗ꯭ꯔꯦꯁꯇꯤ ꯌꯥꯝꯃꯦ ꯑꯗꯣ ꯍꯥꯞꯊꯣꯛꯀꯦ ꯃꯄꯥꯟ ꯊꯣꯛꯣꯛꯀꯦ ꯍꯥꯏꯗꯤ ꯂꯩꯇꯦꯀꯣ ꯂꯩꯇꯦ ꯍꯥꯏꯗꯨꯣꯏꯅꯦ ꯑꯩꯈꯣꯏꯁꯦ ꯆꯨꯅꯕ ꯂꯩꯇꯦ ꯍꯥꯏꯔꯒ
ꯎꯝ ꯃꯥ ꯑꯥꯏꯅ ꯃꯖꯦꯒꯦꯥ
ꯆꯠꯊꯣꯛꯑꯣ ꯅꯃꯥꯟꯅꯕꯤꯅ ꯀꯧꯔꯗꯤ
ꯅꯪꯒꯤ ꯎꯝ ꯍꯌꯦꯡꯗꯤ ꯀꯥꯏ ꯆꯠꯇꯅꯤ ꯍꯥꯏꯅ ꯄ꯭ꯂꯥꯟ ꯇꯧꯒꯦ ꯍꯌꯦꯡ
ꯍꯌꯦꯡꯗꯤ ꯌꯨꯝ ꯁꯦꯡꯗꯣꯛꯁꯦꯔ ꯈꯜꯂꯤ ꯍꯥꯏꯗꯤ ꯐꯤ ꯁꯨꯗꯧꯕ ꯃꯌꯥꯝ ꯄꯦꯟꯗꯤꯡ ꯂꯩꯕꯗꯣ ꯐꯤꯤꯁ ꯎꯗꯣꯏꯕ ꯑꯗꯨ
ꯅꯨꯄꯤꯗꯤ ꯑꯗꯨꯃꯥꯏꯅ ꯇꯧ ꯅꯥꯕ
ꯑꯣ
ꯍꯣꯏꯕꯨ ꯇꯧꯗꯗꯤꯦ ꯌꯥꯗ ꯑꯃ ꯇꯧ ꯑꯃ ꯂꯩ ꯑꯩꯅ ꯑꯗꯨꯝ ꯇꯧꯕꯅꯦ
ꯃꯥꯅꯦ ꯅꯨꯄꯤꯒꯤꯗꯤ ꯊꯕꯛꯁꯦ ꯎ ꯊꯣꯛꯇꯕ ꯑꯗꯣ ꯃꯆꯦꯠ ꯃꯆꯦꯠ ꯌꯥꯟꯕ ꯑꯩꯈꯣꯏꯒꯤꯁꯦ
ꯑꯆꯥ ꯇꯧꯕꯗꯗꯤ ꯈꯪꯗꯦ ꯀꯔꯤ ꯇꯧꯕ꯭ꯔꯥꯗꯤ ꯑꯗꯨ ꯌꯨꯝꯗ ꯂꯩꯔꯁꯨ ꯃꯆꯦꯠ ꯃꯆꯦꯠ ꯃꯆꯦꯠ ꯑꯗꯨꯝ ꯁꯣꯛꯅꯤꯡꯉꯥꯏꯗꯤ ꯂꯩꯕꯅꯦ ꯇꯟꯗ꯭ꯔꯗꯤ
ꯎꯝ
ꯑꯩꯈꯣꯏꯅ ꯇꯥꯟꯕꯒꯤ ꯇꯣꯛꯄ ꯋꯥꯅꯦꯕ ꯅꯠꯇ꯭ꯔꯗꯤ ꯎꯝ ꯑꯗꯨꯝ ꯃꯋꯥꯏ ꯇꯥꯏꯊꯣꯛꯄꯋ ꯃꯆꯥ ꯃꯆꯥ ꯐꯤꯔꯣ ꯊꯣꯛꯆꯤꯟꯕ ꯑꯗꯨꯝ ꯊꯕꯛ ꯐꯥꯇꯤ ꯇ꯭ꯦꯟꯇꯤ ꯐꯣꯔ ꯑꯥꯔꯁ ꯂꯩꯕꯅꯦꯈꯒꯤꯁꯦ
ꯍꯣꯏ ꯍꯣꯏ ꯑꯗꯣ ꯇꯌꯥꯔꯁ꯭ꯔꯣ ꯑꯗꯨꯝ ꯀꯩꯗ꯭ꯔꯥ ꯅꯨꯄꯤꯒꯤ ꯌꯨꯝꯒꯨꯝꯕ ꯊꯕꯛ ꯆꯠꯊꯣꯛꯇ꯭ꯔꯁꯨ ꯌꯨꯝꯗ ꯊꯕ ꯀ ꯌꯥꯝ ꯂꯩ ꯑꯗꯨꯗꯣ
ꯎꯝ ꯃꯥꯅꯦ
ꯃꯦ ꯅꯨꯄꯤꯒꯤꯗꯤ
ꯅꯨꯄꯥ ꯈꯛꯇꯅꯦ ꯑꯣ ꯋꯥ ꯌꯥꯝ ꯁꯥꯡꯕ ꯃꯣꯏꯗꯤ ꯀꯣꯏꯊꯣꯛꯑꯅꯤ ꯂꯥꯛꯑꯅꯤ ꯆꯥꯔꯅꯤ ꯒꯦꯝ ꯁꯥꯟꯅꯔꯅꯤ ꯑꯗꯨꯁꯨ ꯃꯣꯏ ꯗꯤ ꯃꯣꯏ ꯂꯥꯏꯞ ꯏꯁꯇꯥꯏꯜ ꯑꯗꯨꯝ ꯃꯣꯏꯅ ꯍꯥꯏꯗꯣꯏꯅꯦ ꯑꯁ ꯑꯩꯈꯣꯏꯗꯤ ꯅꯣꯏꯉꯣꯟꯗꯒꯤ ꯌꯦ ꯅꯧꯋꯥꯏ ꯀꯥꯏꯅꯤꯅ ꯃꯨꯛꯀ
ꯑꯧ ꯑꯗꯣ ꯑꯃꯨꯛ ꯍꯥꯏꯔꯛꯀꯅꯤ ꯍꯣꯏ ꯆꯨꯝꯃꯦꯅ ꯍꯥꯏꯕꯗ ꯑꯃꯨꯛ ꯍꯥꯏꯔꯛꯀꯦ ꯑꯩꯈꯣꯏꯅ ꯇꯧꯕꯁꯤꯡ ꯇꯧꯔꯣꯏꯕꯀꯣ ꯃꯣꯏꯅ ꯀꯌꯥ ꯍꯥꯏꯁꯦ ꯊꯕꯛ ꯑꯃ ꯑꯅꯤꯒꯨꯝꯕ ꯈꯛꯇꯔꯁꯦ ꯂꯣꯏꯅꯅꯦ ꯉꯥꯡꯕꯗꯣ
ꯍꯥꯎꯅꯥ ꯃ ꯎꯝ ꯃꯣꯏꯒꯌꯥ ꯍꯥꯎꯅꯥ
ꯃꯣꯏꯒꯤꯗꯤ ꯀꯩꯅꯣꯅꯦꯕ ꯀꯩ ꯍꯥꯏꯗꯣꯏꯅꯣ ꯅꯨꯄꯥꯅ ꯇꯧꯕꯨ ꯇꯧꯔꯗꯤ ꯑꯂꯨꯝꯕꯗꯤ ꯄꯥꯏꯔꯤ ꯄꯥꯏꯕ ꯃꯣꯏꯅ
ꯍꯣ ꯑꯩ ꯀꯃꯥꯏ ꯍꯥꯏꯁꯤꯔ ꯕꯣꯜꯁꯨ ꯌꯦꯡꯅꯤꯡꯕ ꯑꯗꯨꯒ ꯕꯣ ꯌꯦꯡꯕ ꯍꯩꯗꯕꯁꯤꯡꯅ ꯏꯕꯤꯔ ꯆꯥꯅꯤꯉꯥꯏ ꯁꯦꯝꯃꯨ ꯍꯥꯏꯅ ꯍꯥꯏꯔꯒ ꯑꯩꯈꯣꯏꯗꯣ ꯃꯤ ꯌꯥꯝ ꯌꯦꯡꯉꯦꯕꯀꯣ ꯕꯣꯔꯗꯣ
ꯑꯆꯥ
ꯌꯥ ꯌꯥ ꯌꯥ ꯉꯛꯎꯅꯦ ꯈꯪꯕꯔꯥ ꯑꯩꯅ ꯑꯗꯨꯝ ꯍꯥꯏꯌꯦ ꯑ ꯑꯗꯨꯃꯥꯏꯅ ꯍꯥꯏꯑꯣ ꯃ ꯌꯦꯡꯕ ꯍꯩꯌꯦ ꯁꯞꯄꯣꯔꯠ ꯇꯧꯔꯤꯔ ꯀꯔꯤꯔꯥꯏꯅ ꯍꯥꯏ ꯑꯩꯈꯣꯏꯗ ꯑꯗꯨꯝ ꯈꯣꯡ ꯂꯨꯒ ꯑꯗꯨꯝ ꯁꯦꯝꯃꯨ ꯌꯦꯂꯣ ꯅꯨꯡꯉꯥꯏꯀꯣꯏ ꯑꯗꯨꯒꯨꯝꯕꯁꯨ
ꯃꯥꯅꯦ ꯃꯥꯅꯦ ꯈꯔ ꯐꯥꯒꯤ ꯇꯧꯅꯔꯒ
ꯑꯣ ꯑꯃ ꯀꯩ ꯍꯥꯏꯗ ꯏꯟꯇꯔꯦꯁ ꯑꯃꯅꯤꯕꯨ ꯀꯌꯥ ꯍꯥꯏꯕ ꯑꯗꯨꯝ ꯇꯧꯕꯗꯣ ꯁꯦꯝꯔꯒ ꯑꯗꯨꯝ ꯆꯥꯕꯗꯣ ꯑꯇꯣꯞ ꯑꯇꯣꯞꯄꯁꯨ ꯑꯗꯨꯝ ꯁꯦꯝꯃꯒ ꯑꯗꯨꯝ ꯆꯥꯅꯩ ꯅꯨꯡꯉꯥꯏꯌꯦ
ꯑꯩꯈꯣꯏ ꯂꯥꯎꯅꯕꯁ ꯁꯨ ꯅꯨꯡꯉꯥꯏꯇ꯭ꯔꯣ ꯆꯪꯒꯦ ꯆꯪꯒꯦ ꯇꯧꯕ꯭ꯔꯥ ꯑꯣꯄꯅꯦꯟꯁ ꯃꯁꯦꯟ ꯈꯔꯅ ꯁꯦꯗ ꯈꯔ ꯑꯃ ꯈꯔꯗ ꯒꯣꯜꯒ ꯇꯧꯁꯤꯜꯂꯒ
ꯍꯣꯏ ꯃꯥꯅꯦ ꯁꯦꯞꯄꯣꯔꯠ ꯇꯧꯔꯒ ꯑꯗꯨꯝ ꯇꯧꯔꯒ ꯁꯦꯝꯃꯁꯨ ꯀꯩꯅꯣ ꯕꯤꯜ ꯑꯃꯅꯦ ꯍꯥꯏꯕꯗꯤ ꯎꯝ ꯃꯤ ꯑꯃꯅ ꯑꯃ ꯁꯣꯏ ꯀꯔꯤ ꯀꯔꯥꯅꯣꯃ ꯏꯟꯖꯥꯡ ꯅꯄꯤꯗꯣ ꯈꯔ ꯁꯦꯝꯃꯅꯤ ꯂꯥ ꯁꯤꯡꯖꯨꯒꯤ ꯆꯪꯅꯕꯗꯣ ꯃꯁꯥꯡ ꯔꯥ ꯅꯝꯕꯔꯗꯣ ꯃꯦꯠꯄ ꯑꯗꯨꯝ ꯇꯧ
ꯎꯝ ꯎꯝ ꯃꯅꯥ ꯃꯁꯤꯟꯗꯣ
ꯑꯣ ꯅꯥꯝꯁꯦ ꯌꯥꯝ ꯅꯨꯡꯉꯥꯏꯕꯗꯣ ꯅꯪꯁꯨꯨ ꯃꯦꯃꯤ ꯌꯥꯝ ꯄꯥꯝꯔꯝꯃꯅꯤ
ꯑꯁ ꯑꯩꯈꯣꯏ ꯂꯩꯁꯥꯕꯤꯗꯤ ꯃꯤ ꯃꯤ ꯈꯨꯄꯥꯝ ꯑꯃꯃꯥꯅꯤ
ꯎꯝ
ꯅꯪ ꯗꯥꯏ ꯗꯥꯏꯇꯤꯁꯤꯌꯥꯟ ꯅꯨꯄꯤ ꯑꯃꯗꯨ ꯎꯔꯝꯅꯤꯗ ꯃꯥꯅ ꯀꯔꯤ ꯍꯥꯏꯕ꯭ꯔꯥ ꯃꯥꯒꯤ ꯋꯥꯔꯤꯁꯦ
ꯎꯝ
ꯅꯨꯄꯤꯅ ꯁꯤꯡꯖꯨ ꯌꯥꯝ ꯄꯥꯝꯃꯦ ꯌꯥꯝ ꯐꯩꯌꯦ ꯒꯨꯗ ꯍꯥꯏꯔꯒ ꯂꯥꯁꯇ ꯀꯩꯔꯥ ꯐꯥꯔꯕ ꯄꯣꯠꯁꯦ ꯃꯤꯃꯤ ꯍꯦꯛ ꯍꯥꯞꯄꯗ ꯂꯣꯏꯅꯃꯛ ꯑꯩꯈꯣꯏꯒꯗ ꯀꯥꯟꯅꯗꯕ ꯐꯪꯗꯕꯁꯦ ꯂꯣꯏꯅꯃꯛ ꯃꯥꯡꯉꯦ ꯍꯥꯏꯌꯦ ꯃꯥꯅ ꯍꯥꯏꯅꯤꯡꯉꯤꯁꯦ
ꯍꯥꯏꯗꯤ ꯑꯩꯈꯣꯏ ꯁꯤꯡꯖꯨ ꯁꯣꯏꯕꯗ ꯏꯟꯒ꯭ꯔꯤꯗꯤꯌꯦꯟꯁꯇꯤ ꯌꯥꯝꯃꯦꯗꯅ ꯃꯅꯥ ꯃꯁꯤꯡꯦꯟ ꯑꯗꯨ ꯑꯗ ꯌꯥꯝ ꯍꯥꯞꯄꯦ ꯑꯗꯣ ꯑꯩꯈꯣꯏ ꯏꯁꯥꯗꯗꯤ ꯌꯥꯝ ꯀꯥꯟꯅꯕ ꯄꯣꯠꯅꯦꯕ ꯑꯗꯨꯗ ꯍꯦꯛꯇ ꯃꯤꯃꯤ ꯍꯥꯞꯄꯁꯤꯅ ꯄꯨꯔꯥ ꯁ꯭ꯄ꯭ꯋꯥꯜꯅꯦꯕ ꯑꯩꯈꯣꯏꯒꯤꯁꯦ ꯑꯩꯈꯣꯏ ꯍꯛꯆꯥꯡꯗ ꯐꯪꯗꯣꯏꯕꯗꯣ ꯑꯗꯨꯒꯤꯅꯦ ꯃꯥꯅ ꯗꯥꯏ ꯇꯁꯦꯟꯅ ꯄꯤꯅ ꯍꯥꯏꯗꯣ ꯃꯤꯃꯤ ꯆꯥꯕꯁꯦ ꯅꯣꯏꯁꯦ ꯌꯥꯝ ꯐꯩꯌꯦ ꯑꯗꯨꯕꯨ ꯍꯥꯏꯔꯒ ꯃꯤꯃꯤ ꯐꯁꯤ ꯇꯣꯇꯦꯜꯗꯤ ꯌꯥꯝ ꯐꯥ
ꯍꯣꯏꯣ ꯃꯤ ꯄꯥꯝꯕꯁꯤꯗꯤ ꯂꯣꯏꯔꯕꯅꯦ ꯅꯨꯡꯄꯤꯁꯤꯡ
ꯑꯍꯥ ꯃꯤꯃꯤꯗꯤ ꯎꯝ ꯑꯣꯏꯄꯥ ꯂꯩꯇꯦ ꯑꯩꯈꯣꯏ ꯅꯨꯄꯤꯅ ꯃꯤꯃꯤ ꯄꯥꯝꯕꯗꯤ
ꯎꯝ ꯃꯥꯟꯅꯤ
ꯌꯥꯝ ꯀꯩ ꯍꯥꯏꯗꯣꯏꯅꯣ ꯍꯥꯎꯋꯦꯀꯣ ꯌꯦꯟꯁꯥꯡ ꯍꯥꯎꯇ꯭ꯔꯁꯨ ꯃꯦꯃꯤꯠ ꯅ ꯃꯣꯔꯣꯟ ꯃꯇꯦꯛ ꯈꯉ ꯃꯦꯠꯂꯒ ꯆꯥꯔꯁꯨ ꯌꯥꯝ ꯍꯥꯎꯋꯤ
ꯌꯥꯗꯦ ꯃꯤꯃꯤ ꯌꯥꯎꯗ꯭ꯔꯗꯤ ꯆꯥꯕꯁꯨ ꯌꯥꯗꯦ
ꯑꯧ ꯁꯤꯡꯖꯨꯒꯨꯝꯕꯁꯨꯅꯦ ꯃꯤꯃꯤ ꯌꯥꯎ ꯃꯤꯃꯤ ꯌꯥꯎꯗ꯭ꯔꯗꯤ ꯌꯥꯝ ꯍꯥꯎꯇꯦ
ꯀꯩꯝꯇ ꯀꯤꯅꯣ ꯍꯥꯎꯇꯦ ꯍꯥꯞꯇ꯭ꯔꯗꯤ ꯃꯤꯃꯤꯅ ꯃꯦꯟꯅꯤꯗ ꯅꯠꯇ꯭ꯔꯥ
ꯃꯥꯟꯅꯦ
ꯃꯤꯃꯤꯅ ꯍꯥꯞꯇ꯭ꯔꯗꯤ ꯂꯣꯏꯅ ꯍꯥꯎꯔꯦ ꯃꯤꯃꯤ ꯍꯥꯞꯇ꯭ꯔꯗꯤ ꯚꯥ ꯂꯣꯏꯔꯦ ꯁꯤꯟꯖꯨꯒ ꯃꯥꯟ ꯃꯥꯟꯗꯔꯦ ꯍꯥꯏꯖꯦ